ꯇꯥꯔꯕ
ꯇꯥꯏꯌꯦ
ꯑꯣ ꯍꯧꯖꯤꯛꯀꯥꯟꯗꯤ ꯋꯥꯍꯪ ꯍꯪꯕ ꯈꯣꯄ ꯇꯧꯗ꯭ꯔꯕꯅꯤ ꯑꯝꯇ ꯑꯗꯨꯒꯤꯅꯤ
ꯉꯁꯥꯏ ꯑꯁꯤꯒꯤ ꯃꯃꯥꯡꯗ ꯇꯧꯕꯗꯨꯗꯤ ꯍꯪꯉꯛꯑꯦ
ꯅꯣꯏꯗꯤ ꯍꯧꯖꯤꯛ ꯌꯥꯔꯕꯅꯤꯅ ꯑꯗꯨꯝ ꯍꯪꯗ꯭ꯔꯕꯅꯤ ꯑꯗꯨꯒꯤ ꯀꯨꯏꯔꯛꯑꯕꯅꯤꯅ
ꯑꯣ ꯑꯩꯗꯤ ꯈꯪꯗꯕꯅꯤꯅ ꯑꯩꯅ ꯂꯣꯏꯔꯀꯥꯟꯗ ꯑꯗꯨꯃꯥꯏꯅ ꯌꯥꯎ ꯂꯩꯏꯔꯝꯕꯗꯨꯗ ꯀꯃꯥꯏꯅ ꯇꯧꯔꯤꯖꯥꯠꯅꯣ ꯑꯩꯒꯤꯁꯨ ꯀꯩ ꯁꯣꯏꯔꯖꯥꯠꯅꯣꯅ ꯈꯜꯂꯨꯔꯤꯅꯤ
ꯈꯣꯢꯃꯥꯏ ꯅꯍꯥꯟ ꯌꯦꯟ ꯈꯔ ꯂꯧꯕꯅꯦ ꯑꯗꯨ ꯉꯔꯥꯡ ꯅꯍꯥꯟꯗꯣ ꯈꯔ ꯏꯪꯈꯤꯕꯀꯣ ꯑꯗꯨꯗꯨꯒꯤ ꯅꯥꯒꯦ ꯇꯧꯔꯦ ꯑꯗꯨꯒꯤ ꯃꯊꯤꯗꯨ ꯑꯉꯧꯕꯒ ꯑꯁꯪꯕ ꯇꯧꯔꯛꯄ ꯍꯥꯏꯕ ꯍꯤꯗꯥꯛ ꯄꯤꯖꯕꯅꯤ
ꯌꯦꯟ ꯃꯁꯤꯡ ꯀꯌꯥꯃꯨꯛ ꯂꯧꯔꯤꯅꯣ
ꯅꯍꯥꯟ ꯇꯔꯨꯍꯨꯝꯗꯣꯏ ꯂꯧꯕꯅꯦ ꯅꯍꯥꯟ ꯅꯨꯡꯗꯥꯡꯗ ꯃꯩ ꯃꯨꯠꯄ ꯃꯩ ꯃꯣꯏꯗꯤ ꯃꯩ ꯃꯨꯠꯄꯗꯨꯗ ꯅꯦꯠꯁꯤꯟꯅꯔꯒ ꯁꯤꯔꯖꯥꯠꯅꯤ ꯑꯃ ꯁꯤ ꯂꯩꯔꯝꯃꯦ
ꯀꯩꯅꯣꯔꯣ ꯀꯣꯏꯂꯔꯔꯣ ꯀꯩꯅꯣ
ꯀꯣꯏꯂꯔꯅꯤ ꯉꯁꯤ ꯅꯍꯥꯟ ꯇꯥꯡ ꯀꯨꯟꯅꯤꯊꯣꯏ ꯂꯧꯕꯅꯤ ꯇꯪꯈꯥꯏꯃꯨꯛ ꯐꯥꯒꯦ ꯇꯧꯔꯝꯕꯅꯤ
ꯗꯔꯗꯤ ꯌꯥꯝ ꯆꯥꯎꯋꯤꯀꯣ ꯅꯣꯏꯗ ꯂꯣꯏꯕꯁꯤ ꯌꯥꯝ ꯆꯥꯎꯋꯤꯉꯣ
ꯑꯩꯈꯣꯏꯅ ꯂꯥꯞꯄ ꯀꯤꯂꯣ ꯃꯉꯥꯒ ꯆꯅꯤ ꯑꯗꯨꯃꯥꯏꯅ ꯇꯥꯔꯃꯦ
ꯑꯗꯨꯅꯤ ꯅꯪꯅ ꯂꯣꯏꯕ ꯍꯩꯕꯒꯤꯗ ꯀꯩꯅꯣ ꯈꯪꯗ ꯌꯥꯝ ꯆꯥꯎꯋꯦꯕ ꯕꯣꯏꯂꯔꯒꯁꯨ ꯈꯨꯠꯆꯥꯎꯝꯅꯦ ꯅꯣꯏꯗ ꯂꯣꯏꯕꯗꯣ
ꯎꯝ ꯃꯆꯤꯟꯖꯥꯛ ꯆꯥꯡ ꯅꯥꯏꯅ ꯑꯗꯨꯝ ꯍꯥꯏꯗꯤ ꯃꯔꯣꯟ ꯃꯔꯣꯡ ꯈꯪꯅ ꯈꯪꯅ ꯄꯤꯖꯕ ꯃꯣꯏꯁꯤ ꯍꯥꯏꯗꯤ ꯄꯨꯡꯂꯣꯏ ꯂꯣꯏꯕ ꯌꯥꯗꯦꯕ ꯅꯨꯃꯤꯠ ꯅꯨꯃꯤꯠ ꯇꯔꯥ ꯇꯔꯥꯅꯤꯊꯣꯏꯛꯁꯤ ꯀꯩꯅꯣ ꯃꯣꯏꯒꯤ ꯄ꯭ꯔꯤ ꯏꯁꯇꯥꯔꯇꯔꯅ ꯂꯩꯌꯦꯕꯀꯣ ꯄꯤꯖꯗꯣꯏꯅꯦꯕ ꯑꯗꯨ ꯂꯣꯏꯔꯒ ꯑꯃꯨꯛ ꯏꯁꯇꯥꯔꯇꯔ ꯑꯃꯨꯛ ꯄꯤꯖꯗꯣꯏꯅꯦꯕ ꯃꯆꯥꯗꯁꯨ ꯃꯆꯥꯒꯤ ꯃꯆꯤꯟꯗ ꯍꯥꯏꯔꯁꯨ ꯃꯈꯜ ꯃꯈꯜ ꯂꯩꯌꯦꯕ ꯃꯥꯟꯅꯗꯦꯕ ꯑꯗꯨ ꯂꯣꯏꯔꯒ ꯃꯣꯏ ꯆꯥꯎꯅꯕ ꯐꯤꯅꯤꯆꯔ ꯂꯩꯌꯦ ꯐꯤꯅꯤꯆꯔ ꯄꯤꯖꯗꯧꯕ ꯑꯗꯨꯗꯒꯤ ꯃꯔꯣꯟ ꯃꯔꯣꯟ ꯂꯩꯌꯦ ꯍꯥꯏꯗꯤ ꯃꯇꯝ ꯃꯇꯝꯒꯤ ꯃꯇꯨꯡ ꯏꯟꯅꯀꯣ ꯃꯆꯤꯟꯅꯥꯛꯇꯣ ꯄꯪꯄꯤ ꯄꯤꯖ ꯍꯥꯏꯗꯤ ꯑꯉꯥꯡꯒꯤꯅꯤ ꯑꯩ ꯍꯥꯏꯗꯤ ꯃꯆꯥꯒꯤꯅꯦ ꯍꯥꯏꯔꯒ ꯑꯗꯨꯝ ꯄꯨꯂꯞ ꯄꯤꯖꯕ ꯌꯥꯗꯦꯕ ꯑꯗꯨꯒꯤꯅꯤ ꯃꯥꯏ ꯇꯥꯡꯀꯛꯀꯤ ꯃꯇꯨꯡ ꯏꯟꯅ ꯃꯆꯤꯟꯖꯥꯛ ꯄꯤꯖꯕ ꯃꯆꯤꯟꯆꯥꯛ ꯐꯖꯅ ꯄꯤꯖꯔꯗꯤ ꯑꯗꯨꯝ ꯑꯉꯥꯡ ꯌꯣꯛꯄꯤꯅ ꯃꯣꯏꯗꯤ ꯍꯧꯖꯤꯛ ꯌꯥꯝ ꯄꯨꯔꯥ ꯏꯪꯍꯟꯕ ꯌꯥꯗꯦꯕ ꯈꯤꯇꯪ ꯏꯪꯕꯗ ꯅꯥꯕ ꯈꯣꯠꯄꯤ ꯃꯣꯏ ꯊꯥ ꯑꯃ ꯁꯤꯗꯤ ꯃꯆꯤꯟꯖꯥꯛꯁꯤ ꯐꯖꯅ ꯁꯦꯟꯅꯔ ꯄꯤꯖꯈ꯭ꯔꯕ ꯊꯥ ꯑꯃꯁꯤꯗ ꯂꯣꯏ ꯆꯥꯎꯈ꯭ꯔꯗꯤ ꯑꯗꯨꯝ ꯃꯇꯨꯡ ꯇꯥꯔꯛꯄ ꯑꯗꯨꯝ ꯐꯖꯈ꯭ꯔꯅꯦꯕ ꯑꯗꯣ ꯍꯥꯏꯗꯤ ꯃꯆꯤꯟꯖꯥꯛ ꯐꯖꯅ ꯄꯤꯖꯕ ꯑ ꯊꯥ ꯑꯃꯒꯤ ꯃꯇꯨꯡꯗꯗꯤ ꯀꯩꯁꯨ ꯌꯥꯝ ꯍꯥꯏꯕꯗꯤ ꯖꯣꯇꯣꯟ ꯇꯧꯗ ꯇꯥꯔꯒꯁꯨ ꯑꯗꯨꯝ ꯈꯔ ꯈꯔ ꯆꯥꯛ ꯀꯩꯀꯩ ꯌꯥꯜꯂꯒ ꯄꯤꯖꯕ ꯌꯥꯏꯔꯦꯕꯀꯣ ꯊꯥ ꯑꯃꯁꯤꯗ ꯃꯆꯤꯟꯖꯥꯛꯇꯪ ꯇꯧꯔ ꯐꯖꯅ ꯊꯥ ꯄꯤꯖꯕ ꯗꯔꯀꯥꯔ ꯇꯥꯏ
ꯑꯗꯨꯗꯤ ꯃꯣꯏꯁꯦ ꯑꯩꯈꯣꯏꯒꯤ ꯏꯪꯊꯝꯊꯥꯗꯗꯤ ꯏꯪꯊꯝꯊꯥꯗꯅ ꯍꯦꯟꯕ꯭ꯔꯥ ꯅꯥꯕꯒꯤ ꯆꯥꯡꯁꯦ ꯁꯤꯕꯒꯤ ꯆꯥꯡꯁꯦ
ꯅꯤꯡꯊꯝꯊꯥꯗ ꯑꯃꯨꯛ ꯍꯦꯟꯅ ꯅꯨꯡꯉꯥꯏꯗ ꯀꯥꯂꯦꯟꯗꯅꯦꯅꯦ ꯀꯩꯅꯣ ꯇꯧꯗꯦ ꯅꯤꯡꯊꯝ ꯊꯥꯗꯗꯤ ꯑꯗꯨꯝ ꯏꯪꯉꯦ ꯈꯪꯉꯕꯅꯤꯅ ꯑꯗꯨꯝ ꯀꯩꯅꯣ ꯇꯧꯔꯒ ꯈꯥꯖꯤꯟꯕꯤꯔꯒ ꯑꯗꯒꯤ ꯀꯩꯅꯣ ꯇꯧꯕꯤꯔ ꯊꯝꯕꯤꯔꯅꯤꯅ ꯀꯥꯂꯦꯟ ꯊꯥꯗꯤ ꯇꯝꯕ ꯉꯝꯗꯦ ꯈꯪ ꯅꯣꯡ ꯑꯃꯨꯛꯈ ꯇꯥ ꯇꯥꯏ ꯈꯪ ꯁꯥ ꯁꯥ ꯈꯪ ꯇꯧꯕꯅꯤꯅꯦ ꯅꯥꯕ ꯑꯗꯨꯝ ꯍꯦꯜꯂꯦ
ꯉꯍꯥꯟꯋꯥꯏ ꯑꯩꯈꯣꯏ ꯆꯦꯍꯣꯏꯒꯤ ꯃꯣꯏꯒꯤ ꯁꯪꯒꯣꯏ ꯃꯣꯏꯒꯤ ꯃꯌꯨꯝꯒꯤ ꯃꯃꯥꯡꯗ ꯁꯪꯒꯣꯏ ꯑꯃ ꯂꯩꯔꯝꯃꯦꯕ ꯍꯧꯖꯤꯛꯄꯨꯗꯤ ꯁꯤꯗꯣꯛꯈ꯭ꯔꯦꯗꯅꯀꯣ ꯑꯗꯨꯒꯤ ꯁꯪꯒꯣꯏꯗꯨꯗ ꯃꯣꯏꯁ ꯁꯨꯝ ꯁꯪꯒꯣꯏ ꯁꯪꯒꯣꯏꯗꯨꯒꯤ ꯑꯃꯨꯛ ꯃꯃꯥꯡꯗ ꯈꯤꯇꯪ ꯇꯞꯊꯣꯛꯑꯒ ꯃꯣꯏꯒꯤ ꯕꯣꯏꯂꯔ ꯃꯌꯥꯝ ꯂꯣꯏꯔꯝꯃꯦꯕ ꯃꯁꯤꯡ ꯌꯥꯝ ꯌꯥꯝꯅ ꯂꯣꯏꯕ ꯍꯥꯏꯇꯥꯔꯦ ꯑꯗꯨꯒ ꯀꯃꯥꯏꯅ ꯇꯧꯒꯦꯗ ꯃꯣꯏꯒꯤ ꯃꯈꯥ ꯊꯪꯕꯗ ꯂꯨꯍꯣꯡꯕ ꯑꯃ ꯊꯣꯛꯄ ꯑꯗꯒꯤ ꯂꯍꯣꯛꯕ ꯊꯣꯛꯄ ꯑꯗꯨꯒꯤꯅ ꯗꯣꯟ ꯊꯤꯜꯂꯛꯄꯗꯅꯦ ꯕꯣꯏꯂꯔꯁꯦ ꯑꯗꯨꯀꯥꯟꯗ ꯑꯩꯈꯣꯏꯒꯤ ꯆꯥꯎꯈꯠꯂꯛꯑꯕꯅꯦ ꯑꯩꯈꯣꯏꯒꯤ ꯆꯥꯎꯈꯠꯂꯛꯄ ꯍꯥꯏꯁꯦ ꯑꯗꯨꯝ ꯆꯥꯕ ꯌꯥꯕꯒꯤ ꯇꯥꯡꯀꯛꯇ ꯌꯧꯔꯛꯑꯕꯅꯦꯕ ꯅ ꯗꯣꯟ ꯊꯤꯟꯕꯗꯅꯦ ꯈꯪꯗꯅ ꯐꯅꯌꯥꯝ ꯁꯤꯕꯋꯥꯅꯤꯗ
ꯃꯣꯏꯗꯤ ꯌꯥꯗꯤ ꯕꯣꯏꯂꯔꯗꯤ ꯎꯝ ꯍꯥꯏꯗꯤ ꯕꯣꯝꯕꯨꯂꯥ ꯊꯥꯕ ꯑꯗꯒꯤ ꯗꯣꯟ ꯊꯤꯟꯕ ꯀꯩꯗꯧꯕꯁꯦ ꯃꯣꯏꯗꯤ ꯌꯥꯝ ꯍꯥꯏꯗꯤ ꯈꯪꯉꯤ ꯃꯣꯏꯗꯤ ꯆꯞ ꯃꯥꯟꯅꯩ ꯍꯥꯏꯗꯤ ꯄꯨꯔꯞ ꯀꯩꯅꯣ ꯇꯧꯕ ꯍꯥꯏꯗꯤ ꯁꯤꯕ ꯍꯥꯏ ꯆꯄ ꯄꯨꯔꯥ ꯔꯤꯄꯤ ꯏꯁꯇꯣꯛ ꯇꯧꯕꯩ ꯇꯥꯏꯞꯇꯅꯦ ꯇꯛ ꯇꯤꯡꯊꯣꯛꯈ꯭ꯔꯦ ꯉꯁꯥꯏꯁꯨ ꯑꯃ ꯇꯧꯕꯩ ꯇꯧꯔꯝꯃꯤꯅꯦ ꯊꯦꯡꯅꯕ ꯐꯔꯤꯅꯦꯕꯀꯣ ꯃꯣꯏꯁꯦ ꯈꯔ ꯈꯪꯕ ꯌꯥꯗꯦꯕ ꯑꯉꯥꯡ ꯑꯣꯏꯇꯥꯔꯁꯨ ꯃꯆꯤꯟꯖꯥꯛꯁꯦ ꯁꯨꯝ ꯄꯤꯖꯕꯅꯤꯅꯅꯦ ꯕ꯭ꯔꯥꯁꯀ ꯕꯣꯏꯂꯔꯒꯤ ꯇꯥꯏꯞ ꯇꯧꯔꯒ ꯑꯃ ꯈꯤꯇꯪ ꯈꯪꯕ ꯃꯈꯣꯡ ꯃꯈꯨꯠꯁꯦ ꯆꯠ ꯆꯠ ꯇꯤꯡꯊꯣꯛꯈ꯭ꯔ ꯇꯔꯅꯤꯡꯉ ꯂꯩꯗꯣꯏꯅꯦꯕ ꯑꯗꯨꯀꯥꯟꯗ ꯊꯦꯡꯅꯍꯧꯔꯒ ꯐꯖꯅ ꯏꯁꯤꯡ ꯀꯩ ꯄꯤꯊꯛꯇ ꯈꯣꯠꯇ ꯇꯧꯕꯤꯍꯧ ꯇꯥꯔꯗꯤ ꯍꯤꯡꯗꯣꯏꯅꯦꯕꯀꯣ ꯑꯗꯨꯗꯣ ꯉꯁꯥꯏ ꯆꯨꯝꯕ ꯇꯧꯋꯦ ꯇꯣꯔꯃꯦꯟꯗꯨꯒꯤ ꯉꯁꯥꯏ ꯁꯦꯟꯅꯔꯤꯅꯦ ꯅꯍꯥꯟꯁꯤ ꯏꯪꯈꯤꯕꯒꯤ ꯃꯊꯤ ꯑꯉꯧꯕꯒ ꯑꯁꯪꯕ ꯐꯥꯏꯕ ꯅꯍꯥꯟ ꯃꯃꯥꯡ ꯂꯣꯏꯕꯒꯤ ꯍꯤꯗꯥꯛ ꯂꯩꯕ ꯑꯗꯨ ꯇꯧꯔꯒ ꯌꯥꯅꯛꯇ ꯄꯔꯝꯕꯅꯤꯅ ꯍꯧꯖꯤꯛꯇꯤ ꯑꯃꯨꯛ ꯈꯔ ꯐꯔꯦ
ꯅꯪ ꯁꯦꯕꯥ ꯐꯖꯅ ꯍꯩꯔ ꯌꯦꯟꯒꯤ ꯃꯇꯥꯡꯗꯅꯦ
ꯍꯩꯔꯕꯅꯤ ꯁꯤ ꯀꯨꯏꯔꯦ ꯀꯩꯅꯣ ꯌꯦꯜꯂꯣꯏꯔꯤꯁꯦ ꯑꯩꯈꯣꯏ ꯃꯥꯅ ꯂꯣꯏꯔꯤꯕ ꯑꯗꯨꯅꯤ ꯁꯦꯕꯥꯗ ꯑꯩꯅ ꯇꯧꯗꯣꯏꯅꯤ ꯄꯩꯁꯥꯅ ꯃꯥꯒꯤ
ꯀ
ꯑꯩꯅ ꯑꯗꯨꯝ ꯃꯔꯛꯇ ꯅꯤꯡꯊꯝ ꯂꯩꯑꯦ ꯍꯤꯗꯥꯛ ꯂꯥꯡꯊꯛ ꯂꯩꯔꯤꯅꯤ ꯀꯩꯅꯣ ꯇꯧꯔꯦ ꯑꯩꯅꯁꯨ ꯃꯣꯏ ꯑꯗꯨꯝ ꯁꯤꯖꯤꯟꯅꯗꯕꯕꯅꯤꯗ ꯑꯗꯨꯝ ꯇ ꯇꯧꯕꯤꯕꯅꯤꯗ ꯍꯥꯏꯕꯗꯤ ꯃꯣꯏꯅ ꯈꯔ ꯊꯣꯛꯆꯔꯗꯤ ꯐꯩꯗꯅ ꯀꯩꯀꯩ ꯑꯩꯉꯣꯟꯗ ꯀꯩꯀꯩꯁꯨ ꯌꯥꯝ ꯍꯥꯏꯔꯛꯇ꯭ꯔꯦꯅ ꯑꯗꯨ ꯇꯥꯔꯗꯤ ꯌꯥꯝ ꯍꯥꯏꯕꯗꯤ ꯍꯥꯏꯕ ꯅꯠꯇꯕ ꯑꯗꯨꯝ ꯃꯣꯏ ꯃꯣꯏ ꯄꯣꯁꯥ ꯀꯩꯀꯩ ꯑꯣꯏꯅꯔꯗꯤ ꯐꯅ ꯒꯅꯤꯗ
ꯃꯥꯅꯤ ꯃꯥꯅꯤ ꯈꯔ ꯑꯗꯨꯝ ꯅꯪꯅ ꯉꯝꯃꯤꯈꯩ ꯅꯪꯁꯨ ꯇꯧꯒꯗꯧꯕꯅꯤ ꯃꯇꯦꯡ ꯃꯇꯦꯡ ꯃꯇꯦꯡ ꯑꯗꯨꯅꯦꯕ ꯑꯗꯨꯃꯥꯏꯅ ꯇꯧꯅꯗ꯭ꯔꯗꯤ ꯀꯥꯏꯗꯒꯤ ꯂꯩꯃꯤꯟꯅꯩ ꯍꯥꯏꯁꯦ ꯂꯩꯃꯤꯟꯅꯔꯤꯕ ꯆꯥꯃꯤꯟꯅꯔꯤꯕ ꯍꯥꯏꯁꯦ ꯑꯗꯨꯅꯤ ꯂꯩꯃꯤꯟ ꯆꯥꯃꯤꯟꯅꯕ ꯍꯥꯏꯁꯦ ꯑꯉꯝ ꯑꯉꯝꯕ ꯑꯩꯅ ꯉꯝꯃꯦ ꯑꯩꯅ ꯇꯧꯅꯤ ꯅꯪꯅ ꯉꯝꯃꯦ ꯅꯪꯅ ꯇꯧꯅꯤ ꯑꯗꯨꯃꯥꯏꯅ ꯇꯧꯔꯒ ꯑꯗꯨ ꯑꯗꯥꯅ ꯈꯥꯏꯗꯣꯛ ꯈꯥꯏꯖꯤꯟ ꯇꯧ ꯌꯥꯄꯣꯠꯇꯦ
ꯍꯣꯏ ꯑꯗꯨꯅꯤ ꯇꯧꯔꯤꯁꯦ
ꯎ
ꯑꯗꯨꯝ ꯆꯥꯛ ꯀꯩꯀꯩ ꯁꯨꯝ ꯊꯣꯡꯉꯤꯗ ꯑꯗꯨ ꯀꯥꯏꯅ ꯇꯧꯗ꯭ꯔꯗꯤ
ꯑꯩꯈꯣꯏꯁꯨ ꯑꯗꯨꯒꯤꯗꯤ ꯀꯩꯝꯇ ꯈ ꯈꯥꯏꯗꯣꯛꯇꯦꯗ ꯅꯨꯄꯥꯒꯤꯅꯤ ꯅꯨꯄꯤꯒꯤꯗꯤ ꯑꯝꯇ ꯈꯥꯏꯗꯦꯗ ꯃꯤꯅ ꯉꯔꯥꯡ ꯅꯍꯥꯟꯗꯒꯤꯩ ꯃꯁꯥꯗ ꯅꯨꯡꯉꯥꯏꯇꯦ ꯇꯧꯕꯗꯣ ꯑꯩꯁꯨ ꯑꯗꯨꯝ ꯉꯔꯥꯡ ꯅꯍꯥꯟꯗꯒꯤꯅꯤ ꯑꯩꯅ ꯑꯗꯨꯝ ꯃꯇꯦꯡ ꯄꯥꯡꯕꯤꯔꯤꯁꯦ ꯍꯥꯏꯕꯗꯤ ꯍꯛꯆꯥꯡ ꯉꯝꯗꯕꯗꯨꯗ ꯑꯩꯈꯣꯏꯅ ꯑꯃꯨꯛ ꯀꯃꯥꯏꯅ ꯇꯧꯔꯒ ꯀꯩꯅꯣ ꯇꯧꯍꯟꯗꯣꯔꯤꯒꯦꯕ ꯑꯩꯈꯣꯏ ꯆꯥꯗꯕꯤ ꯂꯩꯒꯗ꯭ꯔꯕ ꯑꯗꯨꯅ ꯀꯩꯗꯧꯒꯦꯅ ꯑꯗꯨꯝ ꯑꯩꯈꯣꯏꯗ ꯑꯗꯨꯒꯤꯕꯨꯗꯤ ꯀꯩꯝꯇ ꯂꯩꯇꯦꯗ ꯃꯤꯅ ꯉꯥꯡꯅꯅꯤ ꯉꯥꯡꯅꯗꯅ ꯃꯋꯥ ꯂꯧꯗꯦꯅ ꯑꯗꯨꯝ ꯈꯜꯂꯦꯕ ꯑꯗꯨꯒꯤꯗꯤ ꯐꯠꯇꯕ ꯇꯧꯕꯁꯨ ꯅꯠꯇꯕꯗꯨꯕꯨꯣꯅ
ꯍꯣꯏ ꯑꯗꯨꯅꯦ ꯇꯧꯔꯤꯁꯦ ꯉꯁꯥꯏꯒꯤ ꯇꯟ ꯀꯩꯀꯩꯁꯤꯡ ꯉꯥ ꯀꯩꯁꯨ ꯂꯥꯛꯄꯩ ꯆꯥꯛꯁꯦ ꯀꯩꯁꯨ ꯂꯥꯝꯗ ꯊꯦꯡꯕꯩ ꯊꯦꯡꯉꯕꯅꯦꯕ ꯁꯤꯅ ꯐꯔꯦꯅꯦ
ꯑꯩꯗꯤ ꯇꯟꯒꯨꯝꯕ ꯀꯩꯒꯨꯝꯕꯗ ꯑꯌꯨꯛꯇ ꯆꯥꯗꯦ ꯏꯁꯥꯒꯤ ꯑꯣꯏꯅ ꯍꯩꯅꯗꯕ ꯑꯗ ꯑꯩ ꯌꯦꯡꯕ ꯑꯃꯈꯛꯇꯪ ꯆꯥꯗꯉꯥꯏꯔꯤ ꯀꯔꯤꯝ ꯆꯥꯗ꯭ꯔꯤ ꯉꯁꯤꯗꯤ ꯑꯗꯒꯤ ꯏꯕꯨꯡꯉꯅ ꯉꯥꯡꯕꯗꯤ ꯁꯦꯛ ꯍꯦꯛ ꯍꯦꯛ ꯁꯦꯝꯕꯅꯦ ꯃꯥ ꯉꯁꯤ ꯍꯜꯂꯛꯑꯒ ꯍꯟꯗꯤ ꯍꯜꯂꯛꯑꯦ ꯃꯥꯁꯦ ꯉꯁꯥꯏꯕꯗꯤ ꯊꯛꯑ ꯆꯠꯈꯤꯕꯅꯦ ꯑꯁꯤꯗꯤ ꯁꯦꯝꯗ꯭ꯔꯦ ꯀꯩꯗꯧꯔꯕꯅꯣ ꯈꯪꯗ꯭ꯔꯦ ꯆꯥꯛ ꯑꯣꯏꯅ ꯆꯥꯔꯒꯦ ꯍꯥꯏꯔ ꯈꯪꯗꯦ ꯑꯁ ꯃꯣꯏꯒꯤ ꯖꯄꯣꯟ ꯃꯌꯥꯝꯁꯤꯗꯤ ꯌꯥꯎ ꯌꯥꯎꯋꯦ ꯑꯗꯨꯕꯨ ꯃꯥꯅ ꯑꯗꯨꯝ ꯊꯛꯀꯦꯔ ꯑꯗꯨꯝ ꯍꯪꯉꯦꯕ ꯑ ꯊ ꯊꯛꯅꯤꯡꯕ ꯃꯇꯝꯗꯕꯨꯗꯤ ꯊꯛꯄ ꯑꯗꯨ ꯑꯗꯨꯝ ꯑꯌꯥꯝꯕꯅꯁꯨ ꯊꯛꯅꯤꯡꯗꯕ
ꯇ ꯊꯛꯅꯏ ꯀꯁꯠ ꯅꯪ ꯊꯨꯝꯃꯝꯃ ꯑꯣꯏꯣ ꯃꯣꯏꯗ ꯁꯦꯝꯃꯤ ꯃꯌꯥꯝꯗ ꯑꯐꯕ ꯑꯐꯕ ꯉꯥꯛ ꯉꯥꯛꯇꯅ ꯆꯤꯟꯖꯥꯛꯇꯣ ꯂꯐꯣꯏ ꯑꯗꯒꯤ ꯑꯣꯠꯀꯨꯝ ꯑꯣꯠꯄ ꯑꯗꯨꯝ ꯆꯥꯕ ꯊꯛꯄ ꯂꯣꯏ ꯐꯕ ꯅꯠꯇꯅꯤꯗ
ꯁꯦꯝ ꯃꯤꯅꯤ ꯅ ꯐꯣꯏꯅꯦ ꯑꯣꯠꯅꯦ ꯁꯪꯒꯣꯝꯅꯦ ꯑꯗꯒꯤ ꯂꯩꯗꯅ ꯄꯜ ꯒꯅꯤ ꯍꯥꯞꯄꯗꯣ ꯍꯥꯞꯄꯦ ꯁꯦꯝ ꯑꯗꯨꯃꯥꯏꯅ ꯇꯧꯔꯒ ꯇꯧꯕꯅꯤꯅ ꯅꯣꯡꯕꯨꯗꯤ ꯅꯨꯡꯉꯥꯏ ꯊꯛꯄꯗ ꯀꯛꯆꯤꯡꯅ ꯂꯥꯛꯑꯒ ꯃꯣꯏꯒꯤ ꯅꯣꯡꯃꯒꯤ ꯌꯦꯟ ꯀꯦꯖꯤ ꯃꯈꯥꯏ ꯑꯃꯗꯤ ꯑꯗꯨꯝ ꯂꯩꯔꯕꯅꯤ
ꯌꯦꯟ ꯀꯤꯂꯣ ꯌꯦꯟ ꯀꯤꯂꯣ ꯃꯈꯥꯏ ꯑꯃ ꯍꯥꯏꯁꯦ ꯑꯃꯨꯛ ꯌꯥꯝꯃꯤꯅꯦ ꯍꯥꯏꯕꯗꯤ ꯄꯩꯁꯥꯗꯣ ꯑꯗꯨꯝ ꯆꯥꯝꯃ ꯀꯨꯟꯗꯤ ꯑꯣꯏꯔꯝꯒꯅꯤ
ꯑꯥ
ꯆꯥꯝ ꯀꯨꯟ ꯆꯥꯝ ꯀꯨꯟꯗꯣ ꯀꯩꯅꯣꯒꯤ ꯊꯥ ꯆꯈꯠꯂꯗꯤ ꯃꯄꯨ ꯇꯥꯔꯦꯅ
ꯎꯝ ꯃꯥꯅꯦ ꯑꯍꯨꯝ ꯆꯥꯇ꯭ꯔꯨꯛ ꯇꯥꯏ
ꯑꯩꯈꯣꯏ ꯑꯩꯈꯣꯏ ꯂꯝꯄꯥꯛ ꯃꯃꯥꯡꯒꯤ ꯍꯟꯗꯛ ꯂꯨꯍꯣꯡꯗꯣꯏꯗꯣ ꯃꯥꯥꯏꯗꯤ ꯀꯃꯥꯏꯅ ꯇꯧꯈꯪ ꯏꯝꯐꯥꯜ ꯂꯩꯕꯁꯦ ꯌꯦꯟꯁꯦ ꯂꯨꯄꯥ ꯀꯨꯟꯊ꯭ꯔꯥ ꯀꯨꯟꯊ꯭ꯔꯥꯒꯤ ꯂꯩꯔꯦ ꯑꯩꯅ ꯑꯩꯁꯦ ꯑꯩ ꯁꯨꯛ ꯉꯝꯃꯣꯏ ꯍꯥꯏꯕ ꯒꯔꯥꯝ ꯆꯝꯒ ꯇꯧꯔꯛꯏ ꯃꯇꯨꯝ ꯑꯍꯨꯝ ꯃꯔꯤꯒ ꯇꯧꯔꯛꯏ ꯑ ꯑꯗꯨꯗꯤ ꯑꯩ ꯁꯨꯛꯉꯝ ꯉꯝꯃꯣꯏ ꯃꯥꯗꯤ ꯗꯔꯀꯥꯔ ꯇꯥꯗꯦꯅ ꯇꯧꯔꯒ ꯑꯗꯨꯝ ꯇꯧꯕꯗꯣ ꯍꯥꯏꯗꯤ ꯃꯁꯥꯒꯤꯁꯨ ꯈꯔ ꯀꯩꯅꯣ ꯇꯧ ꯇꯧꯖꯕꯅꯦꯕ
ꯑꯗꯨꯕꯨꯗꯤ ꯃꯥꯒꯤ ꯆꯥꯕꯒꯤ ꯍꯥꯟꯅ ꯆꯥꯕ ꯉꯝꯕꯒꯤꯒꯤ ꯆꯥꯡꯗꯨꯣ ꯌꯦꯡꯉꯒꯕꯨꯗꯤ ꯂꯩꯕ ꯑꯣꯏꯔꯝꯒꯅꯤ ꯑꯗꯨꯁꯨ ꯍꯦꯟꯃꯟꯈꯔꯦ ꯌꯥꯡꯈꯩꯗꯁꯨ ꯁꯨꯅ ꯂꯩꯒꯦ ꯍꯥꯏꯗꯤ
ꯀꯨꯟꯊ꯭ꯔꯥ ꯀꯨꯟꯊ꯭ꯔꯥ ꯑꯗꯨꯃꯥꯏꯅ ꯂꯩꯔꯤꯁꯦ ꯑꯗꯨꯒ ꯑꯗꯨꯝ ꯊꯥ ꯑꯃꯒꯤ ꯂꯩꯕꯅꯤꯅ ꯑꯗꯨꯝ ꯃꯣꯏꯁꯨ ꯀꯩꯁꯨ ꯍꯥꯏꯗꯦꯕ ꯁꯥꯟꯅꯕ ꯈꯣꯠꯄ ꯇꯧꯕꯒꯤꯅ ꯃꯣꯏꯁꯨ ꯄꯤꯗꯤ ꯄꯤꯔꯤꯅꯦꯕ ꯒ꯭ꯔꯥꯝ ꯆꯥꯝꯃꯒꯨꯝꯕ ꯀꯨꯟꯊ꯭ꯔꯥ ꯍꯥꯏꯔꯤꯁꯦ ꯀꯩꯅꯣꯒꯨꯝꯕ ꯍꯥꯏꯗꯤ ꯀꯩꯅꯣꯒꯨꯝꯕ ꯑꯣꯏꯗꯣꯏꯅꯦꯕ ꯍꯥꯏꯗꯤ ꯆꯍꯨꯝ ꯄꯤ ꯑꯣꯏꯇꯥꯔꯗꯤ ꯒ꯭ꯔꯥꯝ ꯆꯥꯝꯃ ꯑꯗꯨꯝ ꯑꯣꯏꯗꯣꯏꯅꯦꯕ ꯌꯦꯟꯁꯦ ꯑꯗꯒꯤ ꯍꯣꯏ ꯑꯗꯨꯝ ꯀꯩꯅꯣ ꯑꯣꯏꯇꯥꯔꯒꯗꯤ ꯆꯥꯝꯃ ꯍꯥꯏꯗꯤ ꯀꯨꯟꯊ꯭ꯔꯥ ꯍꯣꯏꯗꯤ ꯒ꯭ꯔꯥꯝ ꯆꯥꯝꯃꯒ ꯀꯩꯅꯣꯝ ꯈꯔꯗꯤ ꯍꯦꯜꯂꯛꯑꯅꯤ ꯆ ꯅꯤꯐꯨ ꯌꯥꯡꯈꯩꯒꯨꯝꯕ ꯑꯣꯏꯔꯅꯤ
ꯑꯗꯨꯏꯅꯦ ꯑꯗꯨꯗ ꯆꯥꯟꯗꯣꯏꯁꯦ ꯄꯤꯁ ꯑꯍꯨꯝ ꯃꯔꯤꯒꯨꯝꯕ ꯑꯣꯏꯔꯝꯒꯗ꯭ꯔꯥ
ꯃꯥꯏ ꯗꯥꯔꯀꯔ ꯇꯕꯗꯣ ꯃꯥꯏ ꯗꯔꯀꯥꯔ ꯇꯥꯕꯗꯣ ꯃꯥ ꯂꯩꯖꯕꯅꯤ ꯀꯩꯅꯣ
ꯑꯩꯁꯨꯕꯨꯗꯤ ꯀꯥꯏ ꯄꯣꯟꯗꯦꯗ ꯑꯩꯈꯣꯏꯅ ꯎꯝ
ꯑꯗꯨꯝ ꯀꯁꯨ ꯍꯥꯏꯗꯦꯕ ꯑꯩꯈꯣꯏꯅꯁꯨ ꯁꯨꯝ ꯀꯩꯅꯣ ꯇꯧꯕ ꯋꯥꯅꯦꯕ ꯍꯥꯏꯕꯗꯤ ꯇꯜꯂꯦꯅ ꯀꯣ ꯃꯣꯏꯗꯤ ꯑꯉꯥꯡꯁꯤꯅ ꯗꯔꯀꯥꯔ ꯇꯥꯗꯦꯅ ꯈꯟꯕꯒꯤꯅꯦꯕ
ꯃꯥꯅꯤ ꯃꯥꯖꯤꯒ ꯇꯣꯛꯈ꯭ꯔꯕ ꯍꯧꯖꯤꯛꯇꯤ ꯌꯨꯝ ꯅꯨꯄꯤ ꯊꯤꯗꯣꯔꯔꯕꯅꯤꯅ ꯂꯨꯍꯣꯡ
ꯖꯤꯝ ꯆꯠꯇꯔꯦ ꯖꯤꯝ ꯄꯩꯁꯥ ꯆꯠ ꯆꯪꯕꯅꯤꯅ ꯌꯨꯝꯒꯤ ꯀꯩꯒꯤ ꯆꯪꯕꯅꯤꯅ ꯑꯗꯨꯒꯤ
ꯀꯨꯏꯔꯛꯇ꯭ꯔꯦꯅꯦ ꯉꯁꯤ ꯇꯥꯡ ꯇꯔꯥꯒ ꯃꯥꯊꯣꯏ ꯍꯖꯤꯡ ꯄꯣꯠ ꯇꯥꯡ ꯇꯔꯥꯇꯔꯦꯠꯂꯣꯑꯣ
ꯍꯣꯔ ꯇꯥꯡ ꯇꯔꯅ ꯍꯩꯖꯤꯡꯕ ꯇ꯭ꯔꯝ ꯑꯅ ꯊꯣꯡ
ꯑ ꯇꯔꯥꯅꯤꯄꯟꯗ ꯂꯣꯡꯝꯕ
ꯑꯣꯕꯩ ꯀꯩꯗꯤ ꯆꯠꯂꯔꯣꯏꯗꯏ ꯑꯩꯁꯦ
ꯆꯠꯂꯔꯝꯗ ꯅꯅꯥꯎꯅ ꯅꯨꯄꯥ ꯑꯣꯏꯕꯅꯤꯅ ꯌꯨꯝꯗ ꯑꯗꯨꯝ ꯂꯩꯔꯣ ꯑꯗꯨ ꯊꯣꯏꯅ ꯑꯃꯨꯛ ꯌꯥꯝ ꯑꯍꯟ ꯑꯣꯏꯈꯤꯕ ꯑꯣꯏꯇꯥꯥꯔꯗꯤ ꯑꯍꯟꯒꯤ ꯀꯩꯅꯣꯇ ꯆꯠꯈꯤꯕ ꯌꯥꯕ ꯑꯗꯨ ꯅꯠꯇꯕꯅꯤꯅ ꯕꯣꯔ ꯃꯥꯟꯅꯕ ꯆꯠꯄꯗꯤ ꯀꯩꯁꯨ ꯆꯠꯅꯗꯦꯕ ꯃꯅꯥꯎꯄꯥꯅꯗꯤꯦ ꯍꯣꯏ ꯆꯠꯄꯁꯨ ꯂꯩꯔꯝꯒꯅꯤ ꯂꯩꯕꯕꯨꯗꯤ
ꯁꯨꯅꯤꯜ ꯂꯨꯍꯣꯡꯕ꯭ꯔꯦ ꯅꯪ ꯆꯠꯇ꯭ꯔꯣ
ꯁꯠꯇ
ꯆꯠ ꯊ ꯀꯩꯒ
ꯀꯩꯗꯧꯕ ꯆꯠꯇꯣꯏꯅꯣ ꯑꯩꯅ ꯑꯍꯟꯁꯨ ꯅꯠꯇꯅ ꯑꯩꯒꯤ ꯏꯊꯛ ꯊꯣꯡꯕ ꯂꯨꯍꯣꯡꯕꯗꯨꯕꯨ
ꯎꯝ ꯆꯔꯄꯤꯤ ꯌꯥꯏ ꯀꯅꯅꯗꯤ
ꯑꯩꯁ ꯀꯔꯝꯕ ꯅꯥꯀꯟꯗ ꯆꯠꯇꯣꯏꯅꯣꯕ ꯍꯅꯨꯒꯤ ꯅꯥꯀꯟ ꯆꯠꯇꯣꯏꯔꯥ ꯕꯣꯔ ꯃꯥꯟꯥꯟꯕꯒꯤ ꯅꯥꯀꯟꯗ ꯆꯠꯇꯣꯏꯔꯥ ꯀꯔꯝꯕ ꯆꯠꯇꯣꯏꯔꯥ ꯈꯥꯏꯅꯔꯣꯏ
ꯕꯣꯔꯃꯥꯟ ꯍꯥꯏꯕ ꯅꯥꯀꯟꯁꯨ ꯀꯗ ꯀꯅꯣ
ꯆꯠꯇꯦꯗ ꯌꯨꯝꯗ ꯊꯕꯛ ꯀꯩꯀꯥ ꯇꯧꯔ ꯑꯗꯨꯝ ꯂꯩꯍꯧꯋꯦ
ꯍꯣꯏ ꯍꯣꯏ ꯐꯔꯦ ꯐꯔꯦ ꯑꯗꯨꯪ ꯊꯕꯛ ꯇꯧꯕ ꯌꯥꯕ ꯇꯧꯊꯣꯛꯑꯣ ꯃꯥꯡꯃꯥꯡꯒꯟꯗꯨꯁꯨ ꯐꯖꯅ ꯀꯪꯉꯝꯃꯅꯤ ꯇꯧꯊꯣꯛꯑꯣ ꯍꯥꯏꯕ ꯌꯥꯕꯠꯂꯣꯑꯣ ꯍꯣꯔꯦꯟ ꯆꯥꯛꯊꯣꯛꯑ ꯑꯃꯇꯪ ꯇꯧꯕ ꯌꯥꯕ꯭ꯔꯥ ꯌꯦꯡꯉꯁ
ꯐꯔꯦ ꯐꯔꯦ ꯊꯝꯃꯦ ꯊꯝꯃꯦ